ꯇꯥꯔꯦ
ꯑꯩꯉꯣꯟꯗꯒꯤ ꯑꯅꯤꯔꯛ ꯇꯧꯕ ꯌꯥꯒꯤꯅꯤ ꯑꯗꯨ ꯁꯥꯟꯅꯒꯤꯁ‌ꯦ ꯑꯗꯨꯗꯨꯒ ꯑꯩꯒꯤ ꯅꯝꯕꯔꯗꯣ ꯏꯊꯣꯛꯍꯧꯔꯣ ꯑꯗꯨꯒ ꯌꯥꯅꯕ
ꯏ ꯊꯣꯛꯀꯦꯅ ꯇꯧꯔꯝꯃꯤꯅꯦ ꯑꯩꯖꯨ ꯌꯥꯗꯕ ꯆꯪꯕꯗ ꯅꯝꯕꯔꯗꯣ ꯑꯣꯏꯅ ꯀꯩꯅꯣ ꯇꯧ ꯂꯩꯔꯝꯃꯦ ꯅꯝꯕꯔꯗꯣ ꯑꯣꯏꯅ ꯊꯥꯔꯒ ꯂꯩꯔꯝꯃꯦꯕ ꯏꯔꯣꯑꯣ ꯁꯦꯞ ꯇꯧꯕ ꯅꯝꯕꯔ ꯅꯠꯇꯕꯤꯗ
ꯑꯥ ꯑꯗꯨꯗꯣ ꯑꯗꯨꯝ ꯏꯊꯣꯛꯑꯣ ꯑꯗꯨꯗꯨꯒ ꯌꯥꯕꯅꯦ ꯑꯗꯣꯀꯣ ꯋꯥꯔꯤ ꯁꯥꯕ ꯀꯥꯟꯗ ꯑ ꯀꯩꯅꯣ ꯏꯪꯒ꯭ꯔꯥꯖꯤ ꯍꯥꯞꯄ ꯌꯥꯗꯦ ꯍꯥꯏꯌꯦ ꯑꯗꯨꯗꯨꯒ ꯏꯕꯥꯅꯤꯅ ꯇꯧꯔꯤꯁꯤꯒꯤ ꯃꯃꯤꯡꯗꯨꯒ ꯄꯟꯕ ꯌꯥꯗꯦ ꯍꯥꯏꯌꯦ ꯄꯨꯝꯅꯃꯛ ꯏꯃꯥꯂꯣꯟꯗ ꯑꯣꯏꯒꯗꯕ
ꯌꯥꯈ꯭ꯔꯦ ꯌꯥꯈ꯭ꯔꯦ ꯏꯃꯥ ꯂ‌ꯣꯅ ꯆꯠꯊꯔꯁꯦ ꯑꯗꯨꯗꯤ ꯑꯗꯨ ꯇꯥꯔꯒꯗꯤ ꯑ ꯒ꯭ꯔꯨꯞꯇꯗꯤ ꯀꯩꯅꯣ ꯇꯧ ꯂꯣꯏꯔꯒ ꯑꯗꯨꯝ ꯍꯥꯞꯄ ꯌꯥꯔꯦꯀꯣ ꯍꯥꯟꯅ ꯍꯥꯞꯄ ꯂꯣꯏꯔꯒ ꯁꯦꯝ ꯁꯥꯕꯗ‌ꯣ ꯑꯗꯨꯝ ꯂꯣꯏꯔꯒ
ꯑꯥ ꯌꯥꯏꯌꯦ ꯍꯥꯟꯅ ꯑꯗꯨꯗꯣ ꯎꯝ ꯑꯩꯈꯣꯏꯅ ꯁꯤꯖꯤꯟꯅꯔꯤꯕ ꯄꯣꯠꯁꯦ ꯍꯥꯟꯅ ꯃꯤ ꯃꯤꯡ ꯀꯩꯀꯥꯗꯣ ꯆꯪꯉꯕ ꯃꯇꯨꯡꯗ ꯐꯣꯟ ꯅꯝꯕꯔꯒ ꯃꯤꯡꯒꯗꯣ ꯑꯩꯅ ꯁꯨꯃꯥꯏꯅ ꯁꯤꯁꯦ ꯍꯥꯞꯄꯤꯔꯣꯅ ꯍꯥꯏꯔꯅꯤ ꯅꯪꯅ ꯑꯗꯨꯝ ꯍꯥꯏꯔꯁꯨ ꯌꯥꯔꯦ ꯅꯪꯁꯨ ꯌꯥꯎꯔꯕꯅꯤꯅ ꯑꯗꯨꯒ ꯃꯣꯏꯅ ꯍꯄꯥ ꯑꯅꯤ ꯑꯗꯨꯗꯨꯒ ꯑꯩꯈꯣꯏ ꯏꯕꯥꯅꯤꯅ ꯁꯨꯃꯥꯏꯅ ꯁꯥꯟꯅꯕ ꯁꯨꯃꯥꯏꯅ ꯍꯥꯏꯅ ꯃꯥꯁꯨ ꯌꯥꯅꯕ ꯃꯣꯏꯅ ꯁꯦꯝꯃꯛꯑꯅꯤ
ꯍꯌꯦꯡ ꯍꯥꯞꯄꯒꯦ ꯑꯗꯨꯗꯤ ꯖꯁꯇꯤꯅꯥꯗꯤ ꯑꯗꯨꯝ ꯁꯥꯔꯤ ꯁ‌ꯦꯠꯂꯛꯄ꯭ꯔꯣ ꯉꯁꯥꯏ
ꯑꯥ ꯁ‌‌ꯦ
ꯔꯣꯖꯤ ꯄ꯭ꯔꯤꯌꯥꯗꯤ ꯐꯅꯦꯛ ꯁꯦꯠꯄ ꯃꯥꯜꯂ ꯃꯌꯦꯛ ꯅꯥꯏꯕ ꯑꯩꯅ ꯎꯕ ꯀꯥꯟꯗ ꯆꯥꯔꯕꯣ